ꯍꯜꯂꯣ
ꯇꯥꯕꯣ
ꯑꯩꯁ ꯀꯌꯥꯝꯁꯨ ꯇꯞꯄꯔꯣ ꯄꯥꯏꯈꯠꯄ
ꯅꯠꯇꯦ ꯄꯥꯏꯕꯗꯨ ꯑ ꯀꯩꯅꯣ ꯂꯣꯗꯤꯡ ꯇꯧꯔ ꯂꯩꯕ ꯆꯠꯇꯕ ꯗꯔꯦꯛ
ꯆꯥꯛ ꯆꯥꯔꯕꯣ
ꯑ ꯖꯤꯃꯥ ꯍꯒꯠꯄꯅꯦ
ꯌꯥꯝ ꯅꯨꯡꯉꯥꯏꯌꯦ
ꯑ ꯉꯁꯥꯏ ꯉꯥꯏꯍꯥꯛꯇꯪ ꯍꯧꯒꯛꯂꯒ ꯑꯃꯨꯛꯀ ꯇꯨꯝꯅꯤꯡꯉꯗꯤ ꯇꯨꯝꯈ꯭ꯔꯕ ꯑꯗꯨ
ꯌꯥꯏꯗ ꯊꯕꯛ ꯂꯩꯇꯕꯅꯤꯅ
ꯊꯕꯛ ꯂꯩꯇꯕ ꯅꯠꯇꯦ ꯑꯁ ꯉꯟꯅ ꯍꯧꯒꯠꯇꯕꯒꯤ ꯊꯕꯛ ꯂꯣꯏ ꯁꯣꯏꯅꯦ꯫
ꯎꯝ ꯑꯗꯨꯗꯤ ꯅꯨꯡꯗꯥꯡꯗꯗꯤ ꯉꯟꯅ ꯇꯨꯝꯃꯣꯗꯅ
ꯑꯩꯁꯨ ꯉꯥꯎꯋꯦꯕ
ꯑ
ꯉꯥꯎꯋꯦ
ꯑꯗꯨꯅꯤ ꯉꯟꯅ
ꯑꯩ ꯁ꯭ꯂꯤꯞꯄꯤꯡ ꯄꯤꯜ ꯆꯔꯅꯤ ꯍꯥꯌꯦꯡꯗꯩ
ꯏ ꯆꯥꯒꯅꯨ ꯐꯠꯇꯕꯅꯦ
ꯅꯠꯇꯦ ꯇꯨꯝꯕ ꯌꯥꯗ꯭ꯔꯦꯕ ꯅꯨꯡꯗꯥꯡꯗ
ꯑꯗꯨ ꯇꯨꯝꯕ ꯌꯥꯗꯕꯗꯨ ꯆꯥꯒꯅꯨ ꯑꯗꯨ ꯆꯥꯔꯗꯤꯀꯣ ꯑꯗꯨꯝ ꯍꯦꯕꯤꯠ ꯑꯣꯏꯔꯅꯤ꯫
ꯑꯩ ꯑꯣꯟꯂꯥꯏꯟꯗꯨ ꯗ ꯎꯝ ꯑꯣꯗꯔ ꯇꯧꯈ꯭ꯔꯦꯅꯦ ꯍꯌꯦꯡ ꯌꯧꯔꯛꯑꯅꯤ꯫
ꯑꯩꯌꯥ ꯌꯥꯝꯁꯨ ꯄꯪꯕꯅ ꯍꯥꯏꯗꯤꯅꯦ ꯑꯩꯗꯤ ꯁ꯭ꯂꯤꯞꯄꯤꯡ ꯄꯤꯜ ꯍꯦꯛ ꯆꯥꯗꯕꯗꯣꯀꯣ ꯅꯪꯗꯣ ꯇꯨꯝꯕ ꯁꯨꯌꯥ ꯌꯥꯔꯔꯣꯏꯕ ꯑꯗꯨ ꯐꯠꯇꯕꯅꯦꯕ
ꯈꯪꯗ꯭ꯔꯦ
ꯑꯌꯥ ꯆꯥꯒꯅꯨ ꯍꯦ ꯅꯪ ꯄꯨꯔꯛꯑꯁꯨ ꯐꯠꯇꯕꯅꯦ ꯑꯩ ꯈꯪꯉꯦꯕ ꯏꯆꯦꯗꯒꯤ ꯈꯪꯈ꯭ꯔꯦꯕꯀꯣ
ꯎꯝ
ꯍꯣꯔꯦꯟ
ꯇꯦ ꯑꯩ ꯀꯩ
ꯏꯁꯇꯟ ꯇꯥꯗꯦ ꯇꯥꯗꯤꯌꯦ
ꯆꯥꯛ ꯆꯔꯕꯣ
ꯑꯁ ꯆꯥꯛ ꯆꯥꯗ꯭ꯔꯤꯗ ꯑꯉꯥꯡ ꯆꯥꯛ ꯄꯤꯖꯕ ꯂꯣꯏꯔꯒ ꯂꯩꯕꯅꯦ꯫
ꯑꯣ
ꯑꯩꯗꯤ ꯍꯣꯔꯦꯟ ꯄꯨꯡ ꯕꯥꯔꯣ ꯄꯨꯡ ꯑꯃ ꯑꯗꯨꯋꯥꯏꯗ ꯑꯣꯏꯕꯅꯦ ꯎꯝ
ꯍꯦ
ꯊꯦꯡ ꯊꯦꯡꯅ ꯆꯥꯏꯌꯦ ꯕ꯭ꯔꯦꯛꯐꯥꯁꯇꯣ ꯄꯨꯡ ꯑꯩꯠ ꯅꯥꯏꯟꯗ ꯆꯥꯏꯌꯦ꯫
ꯑꯣ ꯕ꯭ꯔꯦꯛꯐꯥꯁ ꯇꯧꯔꯗꯤ ꯀꯥꯏꯗꯦ ꯈꯣꯏꯗꯤ ꯇꯧꯗꯦ꯫
ꯎꯝ ꯑꯗꯒꯤ ꯊꯦꯡꯅ ꯆꯥ ꯁꯤꯗ ꯂꯩꯔꯗꯤ ꯊꯦꯡꯅ ꯆꯥꯏ ꯌꯨꯝꯗ ꯂꯩꯔꯗꯤ ꯉꯟꯅ ꯆꯥꯕ
ꯅꯪꯒꯤꯗꯨ ꯇꯝꯔꯕ꯭ꯔꯣ ꯉꯔꯥꯡ ꯅꯪꯒꯤ ꯄ꯭ꯔꯣꯕ꯭ꯂꯦꯝꯗꯣ ꯍꯥ
ꯌꯥꯗꯦ ꯆꯪꯗꯦ
ꯑꯁꯦꯝꯕꯤꯔꯣꯅꯦ
ꯎꯝ
ꯑꯗꯨ ꯆꯪꯗꯦ ꯍꯥꯏꯕ
ꯆꯪꯗꯦ ꯍꯥꯏꯔꯕ
ꯊꯤꯅꯤꯁꯄꯨ ꯍꯪꯕꯤꯒꯦ ꯅꯣꯏ
ꯑꯩ ꯃꯉꯣꯟꯗ ꯍꯪꯕꯅꯦꯕꯀꯣ
ꯎꯝ
ꯑꯗꯨꯒ ꯃꯥ ꯍꯌꯦꯡ ꯐꯥꯎ ꯍꯥꯏꯗꯤ ꯉꯁꯤ ꯐꯥꯎ ꯉꯥꯏꯌꯣꯅ ꯍꯥꯏꯌꯦꯕ
ꯑꯣꯏꯔꯕꯨꯗꯤ ꯃꯤ ꯌꯥꯝꯃꯟꯕꯒꯤꯀꯣ ꯃꯣꯏꯒꯤꯗꯨꯕꯣ
ꯑꯩꯒꯤꯗꯨꯗꯤꯀꯣ ꯀꯩꯅꯣꯗ ꯆꯠ ꯆꯠꯈ꯭ꯔꯕꯅꯦꯕ ꯄꯦꯠ ꯍꯥꯏꯅ
ꯍꯣꯏ ꯍꯣꯏ ꯑꯗꯣ ꯃꯣꯏꯒꯤ ꯅꯪꯒꯤ ꯑꯦꯀꯥꯎꯟ ꯑꯣꯏꯔꯝꯃꯔꯣ ꯑꯗꯨꯗ ꯃꯣꯏꯒꯤꯅ ꯑꯣꯏꯔꯝꯒꯅꯦꯕ
ꯈꯪꯗꯦ
ꯄꯟꯕ ꯑꯣꯏꯔꯝꯅꯤ ꯄꯩꯁꯥꯗꯣ ꯑꯗꯣ ꯅꯪꯒꯤꯗ ꯈꯛ ꯅꯠꯇꯦ ꯃꯤ ꯑꯃꯒꯤ ꯁꯨꯃꯥꯏꯟ ꯇꯧꯋꯦ ꯑꯩꯉꯣꯟꯗ ꯍꯪꯉꯛꯑꯦ ꯈꯪꯉꯅꯤꯀꯣ ꯌꯥꯝ ꯄꯥꯈꯠ ꯑꯩꯒꯤꯗꯤ ꯑꯗꯨꯃꯥꯏꯅ ꯇꯧꯗꯦ
ꯑꯁ ꯅꯪꯗꯤ ꯌꯥꯝ ꯐꯩꯅꯦ ꯌꯥꯝꯅꯁꯨ ꯄꯥꯏꯔꯀꯥ ꯅꯪꯒꯤꯗꯣ ꯑꯃꯈꯛꯇꯅ ꯂꯣꯏꯅ ꯄꯥꯏꯕ ꯅꯠꯇ꯭ꯔꯣ
ꯑꯩꯈꯣꯏꯗꯤ ꯃꯤ ꯐꯕꯒꯤ ꯇꯔꯦꯠ ꯇꯔꯦꯠ ꯆꯪꯕꯤꯕꯗꯣ
ꯑꯩꯅ ꯍꯥꯏꯕꯁꯦ ꯇꯥꯗꯦ
ꯍꯥꯏꯗꯤ ꯅꯪ ꯅꯪꯁꯨ ꯑꯃꯈꯛꯇ ꯄꯥꯏꯕꯅꯤꯗꯅ ꯀꯥ꯭ꯔꯗ ꯇꯣ
ꯌꯦꯠ
ꯎꯝ ꯑꯗꯨꯒ ꯂꯣꯏꯅꯃꯛ ꯍꯥꯏꯗꯤ ꯆꯦꯟꯖ ꯇꯧꯕꯅꯦꯗꯅ ꯂꯣꯏꯅꯃꯛꯀꯤꯗꯣ
ꯍꯣꯏ
ꯑꯗꯨꯒ ꯅꯪꯒꯤꯗꯤ ꯂꯣꯏꯅꯃꯛ ꯌꯥꯕꯗꯣ
ꯃꯤ
ꯅꯪꯒꯤꯗꯤ ꯑꯅꯤꯒꯨꯝꯕ ꯁꯨꯔꯝꯃꯣꯏꯅ
ꯁꯨꯗꯦ
ꯅꯪꯒꯤ ꯑꯃꯈꯥꯇꯅ ꯑꯗꯨꯝ ꯌꯨꯁ ꯇꯧꯕꯅꯤꯅꯀꯣ
ꯑꯣꯝ
ꯈꯪꯗꯦꯗ ꯑꯩꯈꯣꯏꯅ ꯀꯃꯥꯏꯟ ꯇꯧꯕꯖꯥꯠꯅꯣ
ꯍꯝ
ꯁꯤꯅꯦ ꯌꯥꯝ ꯂꯥꯡꯉꯦꯀꯣ
ꯎꯝ ꯈꯪꯕ꯭ꯔꯥ ꯑꯩꯒꯤꯁꯦ
ꯎꯝ
ꯃꯈꯣꯟ ꯀꯔꯤ ꯀꯔꯤꯅꯣ ꯌꯥꯝ ꯊꯣꯛꯑꯦ
ꯎꯝ
ꯑꯣꯈꯦ ꯀꯔꯤ ꯀꯔꯤ ꯍꯤꯟꯖꯥꯡ ꯊꯣꯡꯕ꯭ꯔꯣ
ꯑꯩꯗꯤ ꯈꯪꯗꯦ ꯑꯩꯅ ꯆꯥꯛ ꯍꯤꯟꯖꯥꯡ ꯊꯣꯡꯗꯦ ꯑꯌꯨꯛꯇꯗꯤ
ꯑꯣ
ꯍꯣꯔꯦꯟꯗꯤ ꯍꯣꯔꯦꯟ ꯑꯩꯅ ꯏꯚꯤꯅꯤꯡꯅ ꯊꯣꯡꯉꯦꯕꯀꯣ ꯑꯌꯥꯝꯕ
ꯎꯝ
ꯑꯩꯅ ꯉꯟꯅ ꯍꯜꯂꯛꯄꯅꯤꯅ ꯑꯗꯨꯏ ꯏꯆ‌ꯦ ꯈꯣꯏꯗꯤ ꯊꯕꯛ ꯊꯦꯡꯅꯥ ꯍꯜꯂꯛꯄꯅꯦꯕ ꯑꯗꯨꯒꯤ ꯑꯩꯅ ꯉꯟ ꯉꯟꯅꯍꯜꯂꯒ ꯑꯩꯅ ꯊꯣꯡꯒꯅꯤ ꯃꯣꯏꯅ ꯁꯨꯇꯤ ꯂꯩꯕ ꯀꯥꯟꯗ ꯃꯣꯏꯅ ꯊꯣꯡꯉꯝꯒꯅꯤ ꯑꯗꯨꯅꯤꯗ
ꯑꯣ ꯐꯅꯤꯕꯣꯏ ꯐꯥꯎꯅꯗꯦ
ꯎꯝ ꯉꯁꯤꯒꯤꯗꯤ ꯐꯥꯎꯅꯗ꯭ꯔꯤ ꯃꯥꯀꯗꯧꯕ꯭ꯔꯥ ꯈꯪꯗꯦ
ꯃꯥꯁꯤ ꯉꯔꯥꯡ ꯅꯨꯡꯗꯥꯡꯁꯤ ꯈꯔ ꯍꯔꯥꯎꯕ ꯃꯥꯜꯂꯦ ꯆꯪꯉꯛꯄꯒꯤ
ꯉꯔꯥꯡꯔꯣ
ꯍꯣꯏ ꯑꯩꯉꯣꯟꯗ ꯇ‌ꯦꯛꯁ ꯊꯔꯝꯕꯗꯥ ꯑꯁ ꯐ꯭ꯔꯤ ꯑꯣꯏꯕ꯭ꯔꯣ ꯍꯥꯏꯅ ꯇꯧꯔꯒ
ꯎꯝ
ꯑꯩꯅ ꯔꯤꯄ꯭ꯂꯥꯏ ꯄꯤꯔ ꯌꯦꯡꯗ꯭ꯔꯤꯅꯦ ꯃꯥꯗ ꯑꯗꯨꯒ ꯍꯣꯔꯦꯟ ꯀꯣꯟꯅ ꯊꯦꯡꯅ ꯑꯁ ꯑꯩ ꯉꯁꯤ ꯅꯪꯒꯤꯗꯨ ꯊꯤꯡꯃꯟꯈ꯭ꯔꯦ ꯍꯌꯦꯛ ꯑꯌꯨꯛ ꯇꯧꯔꯁꯤ ꯀꯥꯏꯅꯥ
ꯑꯣ ꯎꯝ ꯃꯥꯏꯁꯨ ꯈꯔꯗꯤ ꯀꯩꯅꯣ ꯌꯥꯝꯅꯗꯤ ꯆꯪꯕ ꯃꯥꯜꯂꯦꯀꯣ
ꯌꯥꯝꯃꯅꯤꯅꯤꯅ ꯈꯥꯏꯗꯨ
ꯑꯗꯨ ꯃꯥꯗꯤ ꯐꯥꯏꯚ ꯉꯥꯛꯇ ꯍꯥꯏꯌꯦ ꯆꯨꯝꯕ꯭ꯔꯥ
ꯍꫭꯏ ꯆꯨꯝꯃꯝꯅꯤ ꯐꯥꯏꯚ ꯑꫭꯏꯗꯤ
ꯎꯝ ꯑꯅꯤꯒꯤꯅꯤ ꯍꯥꯏꯅꯦ
ꯍꯣꯏ ꯑꯁ ꯌꯥꯝꯃꯦ ꯃꯥꯗꯣ ꯑ ꯗꯥꯎ ꯌꯥꯏꯌꯦ ꯅꯨꯄꯥꯗꯣ ꯍ ꯍꯜꯃ ꯆꯪꯉꯒ ꯑꯩꯒꯤꯗꯤ ꯆꯪꯉꯅꯤꯀꯣ ꯚꯥꯏ ꯑꯩꯒꯤꯗꯨ ꯆꯪꯅꯤꯀꯣ ꯑꯩꯉꯣꯟꯗ ꯍꯪꯉꯒ ꯀꯃꯥꯏꯅ ꯇꯧꯕ ꯄꯔꯤꯄ‌ꯦꯁ ꯄꯤꯛꯃꯜꯂ‌ꯣ ꯍꯥꯏꯔꯒ ꯁꯪꯗꯦ ꯁꯪꯗꯦ ꯍꯥꯏꯔ ꯋꯥꯔꯤ ꯇ ꯇꯧꯒ ꯌꯥꯝ ꯆꯪꯕ ꯋꯅꯤꯗ ꯌꯥꯝ ꯍꯥꯏꯔꯝꯃ‌ꯦ ꯅꯨꯄꯥꯗꯣ
ꯃꯥꯥ ꯋꯥꯔꯤ ꯌꯥꯝ ꯁꯥꯟꯅꯕꯅꯦ ꯑꯩꯉꯣꯟꯗ ꯂꯣꯏꯅ ꯍꯥꯏꯕꯅꯦ ꯁꯤ ꯅꯨꯄꯤꯒ ꯁꯥꯟꯅꯩꯌꯦ ꯁꯤ ꯅꯨꯄꯤꯒ ꯁꯥꯟꯅꯩꯌꯦ ꯇꯧꯔꯒꯀꫭ
ꯑ ꯑꯩꯃꯗꯨꯗꯤꯃꯁꯥꯏꯦꯃ ꯅꯪ ꯅꯨꯄꯤ ꯌꯥꯝ ꯇꯍ ꯂꯩ ꯃꯥꯀ ꯊ
ꯍꯣ ꯑꯩꯉꯣꯟꯗꯒꯁꯨ ꯍꯥꯏꯕꯅꯦ ꯅꯨꯄꯥꯒ ꯌꯥꯝ ꯋꯥꯔꯤ ꯁꯥꯟꯅꯩꯩꯅ
ꯃꯥꯅ ꯍꯦꯟꯅ ꯁꯥꯟꯅꯔꯝꯃꯤ ꯀꯗꯔꯗꯤꯀꫭ
ꯎꯝ
ꯍꯩꯍꯥ ꯑꯁ ꯀꯔꯤ ꯇꯧꯗ꯭ꯔꯦ ꯐ‌ꯦꯟꯒ ꯌꯥꯝ ꯀꯟꯕ ꯃꯥꯜꯜꯡꯂꯤ
ꯍꯥ
ꯑꯩꯒꯤ ꯐꯦꯟꯗꯣ ꯌꯥꯝ ꯀꯟꯕ ꯃꯥꯜꯂꯦ ꯑꯉꯥꯡꯗ
ꯃꯥꯏꯅ ꯁꯦꯟꯊꯥ ꯂꯩꯕ ꯑꯩ ꯁꫭꯝꯗ ꯁꯦꯟꯊꯥꯗ
ꯎꯝ ꯅꯨꯡꯉꯥꯏꯗꯤ ꯅꯨꯡꯉꯥꯏꯌ‌ꯦ ꯑꯗꯣ ꯑꯉꯥꯡꯗ ꯌꯥꯝ ꯅꯨꯡꯉꯥꯏꯇꯕ ꯃꯥꯜꯂꯦ ꯃꯀꯣꯛ
ꯎꯝ ꯎꯝ ꯉꯔꯥꯡ ꯅꯨꯡꯗꯥꯡꯗꯤ ꯀꯥꯡꯅ ꯀꯥꯏꯗꯩ ꯇꯨꯝꯕ ꯌꯥꯗꯦꯗꯥ
ꯀꯩꯒꯤ ꯅꯣꯏ ꯒꯨꯠꯅꯥꯏꯠꯒꯨꯝꯕ ꯊꯥꯟꯗ꯭ꯔꯣ
ꯒꯨꯠꯅꯥꯏꯠ ꯊꯥꯜꯂ‌ꯦ ꯑꯗꯨ ꯃꯅꯝꯗꯨꯕꯨ ꯅꯝꯕꯍꯩꯇꯕꯥ
ꯑꯗꯨꯗꯤ ꯀꯥꯡꯈꯟ
ꯀꯥꯡꯈꯟꯁꯨ ꯊꯝꯗꯕ ꯍꯥꯏꯕꯗꯤ ꯀꯔꯤꯒꯤꯔꯥ ꯍꯥꯏꯗꯤ ꯀꯥꯡꯄꯥꯛ ꯂꯥꯛꯇꯕꯀꫭ ꯃꯔꯛ ꯃꯔꯛꯇ ꯂꯥꯛꯄꯅꯦꯕ
ꯀꯥꯡꯈꯟꯗꯤ ꯊꯝꯃꯣꯍꯦ ꯀꯥꯡ ꯌꯥꯝꯕꯅꯦ ꯀꯥꯡꯁꯤꯡꯗꯣ ꯌꯥꯝ ꯎꯁꯤꯠꯇꯕꯅꯦ ꯍꯥꯏꯗꯤ ꯒꯨꯠꯅꯥꯏ ꯊꯥꯔꯁꯨꯀꯣ ꯁꯤꯗꯕꯅꯦ ꯃꯣꯏꯗꯤ
ꯑ ꯋꯥꯟꯗꯕꯅꯦꯕ
ꯎꯝ ꯑꯗꯨꯝ ꯍꯤꯡꯉ ꯌꯥꯝ ꯍꯩꯄꯥ ꯁꯥꯕꯅꯦ ꯀꯥꯡꯁꯤꯡꯗꯣ ꯒꯨꯠ ꯅꯥꯏꯠ ꯃꯃꯥꯡꯗꯒ ꯃꯣꯏꯗꯤ ꯄꯥꯏꯕꯅꯦꯍꯦ
ꯍꯣꯏ
ꯏꯃꯥꯟꯅꯕꯤ ꯑꯃ ꯀꯣ ꯑꯩꯁꯤꯗ ꯋꯥꯔꯤ ꯁꯥꯟꯅꯕ ꯅꯨꯄꯤ ꯑꯃ ꯑꯗꯨ ꯅꯨꯄꯤꯅ ꯍꯥꯏꯕꯅꯦ ꯍꯧꯖꯤꯛ ꯀꯥꯟ ꯀꯥꯡꯁꯤꯡꯁꯦ ꯌꯥꯝ ꯎꯁꯤꯠꯇꯕ ꯃꯥꯅ ꯒꯨꯠꯅꯥꯏ ꯊꯥꯜꯂꯒꯀꯣ ꯒꯨꯠ ꯅꯥꯏꯠꯀꯤ ꯃꯊꯛꯇ ꯄꯥꯏꯔꯒ ꯂꯩꯌꯦꯌꯦ ꯁꯤꯗꯕꯤꯗ ꯑꯗꯨꯒꯤ ꯃꯥꯥꯛ ꯁꯥꯎꯅꯤꯡꯕꯗꯨꯒꯥꯏꯌꯦ ꯈꯪꯕ꯭ꯔ ꯃꯁꯤ ꯀꯥꯡꯗꫭ ꯐꯨꯅꯤꯡꯕꯅꯦ ꯒ ꯍꯥꯏꯕꯅꯤꯅꯦ ꯅꯣꯡꯅꯤꯡꯉꯦ ꯃꯥꯁꯨ ꯃꯆꯤꯟ ꯌꯥꯝ ꯍꯩꯕꯅꯦ ꯌꯥꯝ ꯐꯪꯈꯤꯕ ꯅꯨꯄꯤꯗꯣ
ꯑꯣ ꯌꯥꯝ ꯃꯥ ꯒ꯭ꯂꯨꯀꫭꯁꯇꯤ ꯀꯌꯥ ꯂꫭꯏꯔꯦꯅꯦ
ꯑꯗꯨꯅ ꯗꯤꯁꯇꯔꯕ
ꯃꯥ ꯒ꯭ꯂꯨꯀꯣꯁ ꯋꯥ ꯌꯥꯝ ꯉꯥꯡꯃꯜꯂꯦꯌꫭ
ꯃꯆꯤꯟꯗꯤ ꯌꯥꯝ ꯍꯩꯕꯅꯦ ꯑꯩꯒꯁꯨ ꯋꯥꯔꯤ ꯁꯥꯟꯅꯕ ꯀꯥꯟꯗ ꯈꯪꯉꯦ
ꯒ꯭ꯂꯨꯀꫭꯁ ꯗ꯭ꯔꯤꯞ ꯌꯥꯟꯍꯟ ꯌꯥꯟꯗ꯭ꯔꯗꯤ ꯌꯥꯔꯔꯣꯏ ꯃꯥ
ꯎꯝ ꯍꯥꯏꯗꯤ ꯋꯥꯗꫭ ꯆꯕꯦꯠ ꯆꯄꯦꯠ ꯆꯄꯦꯠ ꯆꯄꯦꯠ ꯆꯠꯄꯦꯠ ꯌꯥꯝ ꯉꯥꯡꯕꯅꯦꯕ
ꯎꯝ
ꯋꯥꯔꯤ ꯁꯥꯟꯅꯕꯗ ꯅꯨꯡꯉꯥꯏꯕꯅꯦꯕ
ꯑꯣ
ꯅꯪꯗꯤ ꯁꯥꯟꯅꯗꯕ꯭ꯔ
ꯁꯥꯟꯅꯗꯦꯗ ꯑꯩꯗꯤ
ꯎꯝ ꯁꯥꯟꯅꯧꯋꫭ ꯅꯨꯡꯉꯥꯏꯕꯅꯦ ꯋꯥꯔꯤꯗꯣ ꯑꯗꯨꯝ ꯑꯩꯉꯣꯟꯗꯩꯁꯨ ꯍꯦꯟꯕ꯭ꯔ ꯈꯪꯗꯦ ꯋꯥ ꯉꯥꯡꯕ
ꯑꯣ ꯇ꯭ꯔꯥꯏ ꯇꯧꯕ ꯇꯥꯔꯦ ꯑꯗꯨꯗꯤ
ꯆꯥꯏ ꯇꯧ ꯑꯁ ꯌꯥꯝ ꯆꯪꯉꯛꯑꯅꯤꯗ ꯍꯧꯖꯤꯛ ꯏꯅꯥꯎ
ꯅꯝꯕꯔꯖꯨ ꯃꯥꯥꯏ ꯅꯝꯕꯔꯖꯨ
ꯑꯩꯁ ꯑꯩ ꯊꯥꯕꯤꯌꯨꯨꯔ
ꯊꯥꯕꯤꯌꯨ ꯌꯥꯏ
ꯎꯝ ꯉꯁꯥꯏ ꯑꯌꯨꯛꯇ ꯏꯃꯥꯟꯅꯕꯤ ꯑꯃ ꯑꯩꯒꯤ ꯍꯥꯏ ꯁ꯭ꯀꯨꯜꯒ ꯇꯝꯃꯤꯟꯅꯕ ꯅꯨꯄꯤꯀꫭ
ꯋꯥꯔꯤ ꯁꯥꯟꯅꯩꯕ ꯃꯔꯤꯔꯛ ꯁꯥꯟꯅꯩꯌꯦ ꯃꯥꯒ ꯋꯥꯔꯤꯗꯣ ꯑꯗꯨꯝ ꯅꯨꯡꯉꯥꯏꯕꯗꯣ
ꯑꯣꯀꯦ ꯉꯁꯤꯗꯤ ꯑꯗꯨꯗꯤ
ꯑꯗꯨꯅ ꯑꯍꯥꯟꯕꯅꯦ ꯎꯝ
ꯈ꯭ꯋꯥꯡ ꯍꯥꯟ ꯇꯧꯈ꯭ꯔꯦ
ꯀꯩꯕ ꯈꯨꯂꯥꯡꯈꯥꯡ
ꯈꯨꯂꯪ ꯒ꯭ꯔꯨꯞꯇ ꯑꯗꯨꯝ ꯊꯥꯏꯌꯦꯗꯅ ꯃꯤ ꯑꯃ
ꯑꯣ
ꯑꯗꯨꯗꯨ ꯂꯩꯁꯥꯕꯤ ꯁꯔꯤꯅꯦꯕ
ꯑꯣ
ꯑꯩ ꯄꯥꯎ ꯐꯥꯎꯅꯈ꯭ꯔꯕꯅꯦꯕ꯫ ꯑꯗꯨꯒꯤ ꯊꯕꯛ ꯏꯪꯈꯥꯡ ꯇꯧꯅꯤꯡꯗꯕ ꯃꯥꯒ꯫
ꯎꯝ
ꯂꯒꯥꯏ ꯇꯧꯁꯤ ꯇꯧꯁꯤ ꯒꯥꯏꯅ ꯌꯥꯕꯩ ꯇꯏꯞꯇ꯫
ꯑꯁ ꯑꯁ ꯑꯁ ꯃꯤ ꯇꯧꯕꯤꯕ ꯌꯥꯗ꯭ꯔꯣ ꯏꯁꯥꯕꯤ ꯁꯔꯤꯗꯣ ꯅꯨꯡꯁꯤꯗ꯭ꯔꯣ꯫
ꯑꯁ ꯑꯩ ꯃꯈꯨꯜꯗꯨ ꯁꯖꯤ ꯑꯣꯏꯔꯁꯨ ꯄꯩꯁꯥꯕꯤ ꯊꯣꯛꯇꯦꯅꯦ꯫
ꯂꯩꯁꯥꯕꯤ ꯊꯣꯛꯇꯦꯗꯦ꯫
ꯄꯨꯔꯥ ꯃꯧꯅ ꯉꯥꯡꯕ ꯑꯍꯟ ꯃꯧ ꯄꯨꯔꯥ ꯑꯍꯟꯅ ꯉꯥꯡꯕꯒꯤ ꯇꯥꯏꯞꯇ ꯉꯥꯡꯉꯦꯕ꯫
ꯍꯣ ꯍꯣꯏ ꯑꯗꯨꯃꯥꯏꯅꯦ ꯇꯧꯕꯅꯤ ꯑꯗꯨ ꯅꯨꯄꯤꯗꯤ ꯆꯍꯤ ꯈꯔ ꯌꯥꯝꯃꯦ ꯍꯥꯏꯔꯗꯤ ꯑꯗꯨꯃꯥꯏꯅ ꯉꯥꯡꯕꯅꯤ꯫
ꯎꯝ
ꯑꯩꯗꯤ ꯌꯥꯝ ꯕ꯭ꯔꯦꯡ ꯕ꯭ꯔꯦꯡ ꯌꯥꯝ ꯉꯥꯡꯉꯝꯒꯅꯤ ꯅꯩꯕꯅꯤ꯫
ꯌꯥꯝ ꯌꯥꯝ ꯅꯧꯔꯤ ꯅꯪ ꯃꯈꯣꯟꯗꯤ꯫
ꯌꯥꯝ ꯅꯧꯔꯤ꯫
ꯌꯥꯝ ꯀꯩꯅ ꯌꯥꯝ ꯀꯩꯅ ꯑꯦꯛꯇꯤꯚ ꯑꯣꯏꯅ ꯉꯥꯡꯉꯦꯕ ꯁꯤꯒꯨꯝꯕꯁꯤ꯫ ꯅꯨꯡꯉꯥꯏꯕ ꯋꯥꯔꯤ ꯁꯥꯕꯁꯦ꯫
ꯑꯁꯨꯝ ꯑꯁꯨꯃꯥꯏꯅ ꯁꯥꯟꯅꯗꯗꯤ ꯀꯥꯏ ꯇꯨꯝꯅꯤꯡ ꯇꯨꯝꯅꯤꯡꯉꯒ ꯇꯞꯅ ꯇꯞꯅ ꯉꯥꯡꯕꯗꯨ ꯄꯨꯔꯤꯡ ꯆꯨꯔꯑꯒ ꯑꯩ ꯋꯥꯔꯤ ꯁꯥꯟꯅꯅꯤꯡ ꯃꯤ ꯂꯩꯔꯣꯏ꯫ ꯍꯥꯏꯗꯤ ꯏꯃꯥꯟꯅꯕꯤꯗꯣ ꯑꯩꯅ ꯑꯌꯨꯛꯇ ꯋꯥꯔꯤ ꯁꯥꯕ ꯅꯨꯄꯤꯗꯣ꯫
ꯎꯝ
ꯑꯗꯨꯁꯨ ꯋꯥ ꯌꯥꯝ ꯉꯥꯡꯕꯅꯦꯕ ꯏꯕꯥꯟꯅꯤꯅ ꯑꯗꯨꯝ ꯋꯥꯔꯤ ꯁꯥꯔꯒ ꯍꯥꯏ ꯁ꯭ꯀꯨꯜꯒꯤ ꯋꯥꯔꯤ ꯁꯥꯔꯒꯀꯣ꯫ ꯈꯣꯏꯅ ꯆꯍꯤ ꯆꯥꯕꯩꯒꯨꯝꯕ ꯋꯥꯔꯤ ꯁꯥꯔꯒ ꯋꯥꯔꯤꯗꯣ ꯑꯗꯨꯝ ꯂꯣꯏꯈꯤꯕ ꯈꯪꯗꯕꯀꯣ꯫ ꯂꯣꯏꯈꯤꯕ ꯋꯥꯔꯤꯗꯤ ꯑꯗꯨꯝ ꯂꯩꯕ ꯏꯕꯥꯟꯅꯤ ꯆꯨꯞꯄ ꯋꯥꯔꯤ ꯁꯥꯔꯁꯨ ꯂꯩꯒꯅꯤ ꯃꯥꯒꯗꯤ꯫
ꯎꯝ
ꯑꯈꯣꯏ ꯌꯥꯝ ꯂꯨꯅ ꯇꯤꯟꯅꯕꯅꯦꯕꯀꯣ ꯑꯗꯨꯒ ꯑꯈꯣꯏ ꯐꯦꯃꯤꯂꯤꯁꯨ ꯑꯣꯏꯕ꯫
ꯎꯝ
ꯌꯥꯝ ꯅꯛꯅꯕ ꯐꯦꯝꯂꯤꯅꯦ ꯏꯕꯣꯛꯀ ꯃꯄꯨꯗꯣ ꯃꯆꯤꯟ ꯃꯅꯥꯎ ꯑꯣꯏꯕ꯫
ꯎꯝ ꯅꯨꯡꯉꯥꯏꯕꯁꯤꯡꯁꯦ ꯑꯗꯨꯝ ꯅꯨꯡꯉꯥꯏꯕꯅꯤꯗ ꯋꯥꯔꯤ ꯁꯕꯗ ꯑꯩꯁꯨ, ꯅꯨꯄꯥ ꯑꯃ ꯂꯩꯌꯦ ꯃꯥꯅ ꯑꯁ ꯅꯪꯁꯨ ꯋꯥꯔꯤ ꯁꯥꯕ ꯅꯨꯡꯉꯥꯏꯌꯦꯅ꯫ ꯃꯉꯥꯔꯛ ꯇꯧꯔꯛꯄ ꯋꯥꯅꯤ ꯊꯝ ꯃꯉꯥꯔꯛ ꯇꯧꯔꯛꯄ ꯋꯥꯅꯤ꯫
ꯑꯣ ꯃꯉꯥꯔꯛ ꯐꯥꯎꯗꯤ ꯌꯥꯕ꯭ꯔꯣ?
ꯍꯣꯏ ꯑꯩꯁꯨ ꯑꯗꯨꯝ ꯄꯥꯏꯕꯤꯕ ꯌꯥꯝꯔꯛ ꯌꯥꯏꯗ ꯑꯗꯨꯝ ꯆꯪꯉꯦꯗ꯫
ꯑꯣ꯫ ꯋꯥꯔꯤ ꯁꯥꯟꯅꯕ ꯅꯨꯡꯉꯥꯏꯕꯗꯤ ꯑꯗꯨꯝ ꯍꯟꯖꯤꯟ ꯍꯟꯖꯤꯟ ꯇꯧꯅꯤꯡꯕꯅꯦ ꯑꯩꯁꯨ ꯅꯪꯒ ꯑꯍꯥꯟꯕ ꯋꯥꯔꯤ ꯁꯥꯕꯗ ꯑꯗꯨꯝ ꯋꯥꯔꯤ ꯁꯥꯕ ꯅꯨꯡꯉꯥꯏꯈ꯭ꯔꯕꯒꯤ ꯇꯧꯕꯅꯦꯗ꯫
ꯅꯨꯡꯉꯥꯏꯇꯗꯤꯒꯦ꯫
ꯅꯨꯡꯉꯥꯏꯕꯒꯤ꯫
ꯅꯨꯉꯥꯏ
ꯐꯥꯔꯁꯇ ꯑꯩꯅ ꯇꯧꯕ꯭ꯔꯥ ꯅꯪꯅ ꯇꯧꯔꯛꯈꯤꯕ꯭ꯔꯥ
ꯑꯩꯅ ꯇꯧꯕ ꯃꯥꯜꯂꯦ
ꯃꯥꯅꯤ ꯃꯥꯅꯤ
ꯅꯪꯁꯦ ꯑꯣ ꯋꯥꯔꯤ ꯁꯥꯕ ꯅꯨꯡꯉꯥꯏꯌꯦꯅ ꯑꯩꯒꯤ ꯁꯤꯅ ꯂꯥꯏꯟ ꯐꯪꯕ ꯑꯗꯨꯒꯤꯅꯦ
ꯑꯦꯁ ꯐꯅꯤ ꯕꯣꯏꯅ ꯑꯣꯏꯔꯝꯒꯅꯤ
ꯐꯅꯤ ꯕꯣꯏꯅ ꯍꯣꯏ ꯋꯥꯔꯤ ꯁꯥꯕ ꯅꯨꯉꯥꯏꯅꯤ ꯋꯥꯔꯤ ꯁꯥꯎꯑꯣ ꯍꯥꯏꯌꯦꯌꯦ
ꯃꯥꯅꯁꯨ ꯑꯗꯨꯝ ꯑꯩꯉꯣꯟꯗ ꯑ ꯋꯥꯔꯤ ꯃꯥꯒ ꯃꯥ ꯋꯥꯔꯤ ꯁꯥꯕ ꯅꯪꯗ꯭ꯔꯦꯗꯅ
ꯍꯩ
ꯅꯪꯒꯤ ꯊꯥꯔꯑꯅꯤ ꯑꯗꯨꯒ ꯅꯨꯄꯥ ꯑꯃꯒꯤ ꯃꯣꯏ ꯑꯅꯤꯕꯨꯁꯨ ꯁꯥꯑꯣ ꯍꯥꯏꯔꯒꯀꯣ
ꯎꯝ ꯃꯥꯒꯤ ꯅꯨꯄꯥ ꯃꯥꯒꯤ ꯅꯨꯄꯥ ꯑꯃꯗꯨ ꯈꯪꯗꯦ ꯑꯩꯁꯨ
ꯍꯥ
ꯃꯥꯒꯤ ꯅꯨꯄꯥ ꯑꯃ ꯃꯥꯅ ꯅꯨꯄꯥ ꯑꯃ ꯊꯥ